ꯍꯜꯂꯣ ꯇꯕ꯭ꯔꯣ
ꯇꯥꯏꯌꯦ
ꯀꯔꯤ ꯇꯧꯔꯤꯅꯣ
ꯐꯝꯃꯒ ꯂꯩꯕꯅꯦ
ꯇꯨꯝꯈꯤꯔꯣꯏꯗ꯭ꯔꯣ
ꯇꯨꯝꯅꯤꯡꯇ꯭ꯔꯦ
ꯑꯥꯁ ꯅꯪꯒꯤ ꯅꯪꯒꯤꯗ ꯀꯔꯤ ꯃꯈꯣꯟ ꯑꯃ ꯀꯟꯅ ꯇꯥꯏꯅꯦ ꯁꯥ ꯃꯈꯈꯣꯟꯗ ꯍꯜꯂꯣ ꯁꯥ ꯁꯥ ꯃꯈꯣꯟ ꯇꯥꯏꯌꯦꯕ
ꯑꯥꯈꯣꯏꯗꯔ
ꯖꯪꯒꯜꯗ ꯂꯩꯕ ꯃꯥꯜꯂꯦꯅ ꯎꯝ
ꯖꯪꯒꯜ ꯃꯔꯛꯇ ꯂꯩꯌꯦ
ꯎꯝ ꯐꯩꯌꯦ ꯐꯩꯌꯦ ꯃꯤꯗꯤ ꯖꯪꯒꯜꯗ ꯂꯩꯕ ꯐꯪꯉꯤꯀꯣ
ꯎꯝ ꯍꯝ
ꯁꯥꯏꯗ ꯄꯨꯡ ꯀ꯭ꯌꯗ ꯇꯝꯒꯅꯤ
ꯑꯩꯀꯣ ꯄꯨꯡ ꯈꯪꯗꯦ ꯉꯥꯏꯍꯥꯛ ꯂꯩꯔꯗꯤ ꯇꯨꯝꯈ꯭ꯔꯅꯤ ꯇꯔꯥ ꯃꯊꯣꯏ
ꯎꯝ ꯑꯩꯗꯤ ꯂꯨꯖꯗ꯭ꯔꯤꯌꯦ
ꯑꯥ
ꯎꯝ
ꯍꯜꯂꯣ
ꯉꯟꯅ ꯉꯟꯅ ꯇꯨꯝꯃꯣ ꯍꯛꯆꯥꯡ ꯁꯣꯛꯀꯅꯤ
ꯉꯟꯅ ꯉꯟꯅ ꯇꯨꯝꯅꯤꯡꯕꯅꯤ ꯌꯥꯗꯦꯕ ꯃꯤꯠꯁꯦ ꯎꯏꯔꯦꯕ ꯁꯥ
ꯑꯩꯗꯤ ꯑꯩꯒꯤ ꯃꯤꯠꯇꯣ ꯌꯥꯗꯦꯕ
ꯎꯝ
ꯇꯣ ꯃꯤꯠ ꯑꯩ ꯃꯤꯠꯇꯣ ꯌꯥꯗꯦꯕ ꯇꯨꯝꯅꯤꯡꯉꯦ ꯇꯨꯝꯅꯤꯡꯗꯦꯕꯀꯣ ꯑꯗꯨꯒꯤ ꯎꯄꯥꯏ ꯂꯩꯇꯦꯕ ꯑꯩꯗꯤ ꯇꯨꯝꯅꯤꯡꯉꯁꯨ ꯇꯨꯝꯕ ꯌꯥꯗꯦꯕ ꯊꯕꯛ
ꯎꯄꯥꯏ ꯂꯩꯇꯦ ꯅꯤ ꯗꯨꯗꯤ ꯀꯩ ꯊꯕꯛ ꯇꯧꯗꯣꯏꯔꯣ
ꯑꯣ ꯊꯕꯛ ꯇꯧꯕ ꯃꯥꯟꯕ ꯑ ꯑꯣ
ꯀꯩꯁꯨ ꯇꯧꯗꯔꯤ ꯑꯣ ꯑꯪ ꯑꯣ ꯑꯁ ꯑꯁ ꯁꯔꯨꯛꯄꯨꯗꯤ ꯁꯔꯥ ꯈꯪꯗꯦꯅꯦ
ꯄꯥꯎ ꯑꯣ ꯄꯅꯤꯡꯉꯥꯏ ꯂꯩꯕꯔꯣ ꯂꯥꯏꯔꯤꯛꯀ
ꯄꯥꯅꯤꯡ ꯉꯥꯏꯗꯤ ꯃꯌꯥꯝ ꯂꯩꯔꯦꯕ
ꯄꯥꯎ ꯑꯣ ꯑꯗꯨꯗꯤ
ꯅꯦ ꯄꯥꯒꯦ ꯇꯧꯕꯁꯦ ꯄꯥꯎ ꯄꯥꯒꯦ ꯇꯧꯕ ꯅꯨꯄꯤꯅ ꯄꯅꯤꯡꯗꯗ
ꯑꯘꯨꯘꯤ ꯀꯔꯤꯒꯤ ꯍꯥꯏꯕ꯭ꯔꯥ
ꯑꯘꯣ ꯅꯪꯁꯨ ꯄꯅꯤꯡꯒꯦꯔꯅ ꯈꯜꯕ
ꯑꯩ ꯎꯝ ꯃꯊꯪ ꯄꯥꯕ ꯍꯧꯔꯅꯤ ꯍꯧꯖꯤꯛꯀꯥꯟꯗꯤ ꯊꯕꯛ ꯈꯔ ꯂꯩꯕꯒꯤ ꯄꯥꯗꯕꯅꯤꯘ
ꯅꯥꯜꯂꯤꯀꯣ
ꯃꯥꯟꯕꯅꯤ ꯑꯩꯈꯣꯏꯗꯤ ꯅꯥꯟꯕꯅꯤ ꯈꯔ ꯆꯦꯠ ꯂꯥꯎꯅ ꯅꯥꯟꯕ ꯑꯩꯈꯣꯏꯗꯤ ꯅꯪꯒꯤ ꯌꯥꯗ꯭ꯔꯦꯗ ꯃꯈꯣꯟ ꯌꯥꯝ ꯀꯜꯂꯦꯗ
ꯑꯩꯒꯤꯔꯣ
ꯎꯝ
ꯑꯩ ꯀꯤꯏꯝ ꯇꯧꯗꯦ ꯐꯝꯃꯒ ꯂꯩꯕꯅꯦ ꯑꯘꯨꯝ
ꯀꯛ ꯑꯣ ꯁꯤ ꯁꯥ ꯃꯈꯣꯟꯅꯣ
ꯑꯁ ꯃꯈꯣ ꯑꯃ ꯇꯥꯏꯌꯦ ꯕ ꯕꯦꯛꯒ꯭ꯔꯥꯎꯟꯗ ꯗ ꯁꯥꯒꯤ ꯃꯈꯣꯜ
ꯑꯣ ꯁꯥꯒꯤ ꯃꯈꯣꯜꯗꯣ ꯍꯤ
ꯇꯥꯍꯟꯒꯅꯨꯕ
ꯑꯩꯌꯣ ꯑꯩꯗꯤ
ꯁꯥꯥ ꯂꯩꯇꯦꯍꯦ ꯑꯩꯈꯣꯏꯗ
ꯅꯪ ꯅꯪꯉꯣꯟꯗꯒꯤ ꯀꯜꯂꯦꯗ ꯃꯈꯣꯟꯗꯨ
ꯀꯔꯤ ꯃꯈꯣꯟꯅꯣꯀꯣ
ꯎꯝ ꯌꯥꯝ ꯀꯜꯂꯦ ꯌꯥꯗ꯭ꯔꯦ
ꯌꯥꯗ꯭ꯔꯦ
ꯎꯝ
ꯇꯥꯔꯤꯕ꯭ꯔꯣ
ꯎꯄꯥꯏ ꯂꯩꯇ꯭ꯔꯦꯗ ꯑꯗꯨꯝ ꯇꯥꯔꯁꯨꯅꯨ ꯍꯧꯖꯤꯛ ꯈꯔ ꯐꯔꯦ ꯑꯁ ꯇꯥꯏꯌꯦ
ꯑꯗꯨꯝ ꯇꯥꯏꯌꯦꯗ ꯎꯝ ꯇꯥꯏꯌꯦ ꯌꯥꯔꯦ ꯌꯥꯔꯦ ꯇꯧꯔꯨꯔꯅꯨ ꯑꯗꯨꯝ ꯂꯩꯔꯣ ꯑꯩꯁꯨ ꯉꯥꯏꯍꯥꯛ ꯂꯩꯔꯅꯤ ꯇꯨꯝ ꯍꯧꯖꯤꯛ ꯇꯥꯗ꯭ꯔꯦ ꯅꯪ ꯉꯁꯥꯏ ꯃꯄꯥꯟꯗ ꯂꯩꯕ ꯃꯥꯜꯂꯦ
ꯑꯩ ꯃꯄꯥꯟꯗ ꯂꯩꯕꯅꯤ ꯑꯗꯨꯒꯤ
ꯎꯝ
ꯍꯩꯍꯥ ꯋꯥꯏꯅꯦ ꯀꯦꯝ ꯇꯧꯗꯁꯨ ꯋꯥꯏꯌꯦ
ꯑꯣ ꯑꯗꯨꯗꯤ ꯅꯪ ꯑꯗꯨꯗꯤ ꯅꯪ ꯍꯛꯆꯥꯡ ꯌꯥꯗꯕꯒꯤꯅꯦ
ꯎꯝ ꯑꯣꯏꯔꯝꯒꯅꯤ ꯇꯨꯝꯗꯃꯟꯕꯩ
ꯅꯪꯕꯨ ꯀꯔꯤ ꯇꯧꯔꯒ ꯂꯩꯕꯒꯤ ꯇꯨꯝꯗꯕ
ꯀꯔꯤ ꯇꯧꯔꯤꯅꯤ ꯑꯩꯅ
ꯇ꯭ꯔꯒ ꯎꯝ
ꯅꯨꯗꯥꯡꯗꯤ ꯀꯣ ꯀꯩꯔꯥ
ꯀꯔꯤ
ꯁꯤꯟꯅꯦꯃꯥ ꯌꯦꯡꯂꯒ ꯂꯩꯕ꯭ꯔ
ꯑꯣ ꯀꯔꯤ ꯀꯔꯤ ꯁꯤꯟꯅꯦꯃ ꯌꯦꯡꯕ
ꯑꯩꯗꯨ ꯀꯣ ꯍꯧꯖꯤꯛꯀꯥꯟꯁꯦ ꯎꯝ ꯀꯩ ꯀꯩ ꯍꯥꯏꯕ ꯃꯣꯏ ꯀꯣꯔꯤꯌꯥꯟꯀꯤ ꯗ꯭ꯔꯃꯥ ꯑꯅꯧꯕ ꯊꯣꯛꯄꯗꯣ ꯑꯗꯨ ꯌꯦꯡꯉꯒ ꯂꯩꯕ
ꯎꯝ ꯎꯝ ꯑꯩꯗꯤ ꯑꯗꯨꯒꯨꯝꯕ ꯌꯦꯡꯗ꯭ꯔꯦꯗ ꯍꯧꯖꯤꯛꯀꯥꯟ
ꯌꯦꯡ
ꯑꯩꯒꯤꯀꯣ ꯕꯤꯗꯤꯑꯣ ꯑꯩꯗꯤ ꯌꯨꯇ꯭ꯌꯨꯕꯇ ꯈꯛꯇ ꯕꯤꯗꯤꯑꯣ ꯌꯦꯡꯉꯦ ꯇꯗꯤ ꯇꯜꯂꯦꯕ
ꯎꯝ ꯍꯝ ꯑꯁ ꯃꯇꯝꯁꯦ ꯌꯥꯝ ꯊꯨꯅ ꯆꯠꯂꯗꯤ ꯐꯗꯣꯏꯅꯦ
ꯀꯔꯤꯅꯣꯅꯦ ꯇꯞꯄꯗꯤ ꯐꯥꯒꯅꯤ ꯍꯥꯏꯔꯒ ꯑꯩꯗꯤ
ꯑꯩꯗꯤ ꯗꯤꯁꯦꯝꯕꯔ ꯑꯃꯨꯛ ꯌꯥꯎꯅꯤꯡꯈ꯭ꯔꯦ
ꯁꯥꯕꯁꯦ ꯂꯩꯕ ꯅꯨꯡꯉꯥꯏꯇꯦ ꯑꯩ ꯍꯧꯖꯤꯛ ꯑꯩ ꯏꯔꯨꯗ꯭ꯔꯤꯌꯦ ꯉꯁꯥꯏꯗꯒꯤ ꯀꯣꯏꯆꯠ ꯆꯠꯂꯒ ꯂꯩꯕꯅꯦ ꯇꯥꯕ꯭ꯔ ꯍꯜꯂꯣ ꯇꯥꯕ꯭ꯔꯣ ꯇꯥꯕ꯭ꯔꯣ ꯎꯝ